ꯀꯩ ꯇꯧꯔꯤꯅꯣ
ꯍꯂꯣ
ꯇꯔꯕꯣ
ꯑꯣ ꯇꯥꯔꯦ ꯇꯥꯅꯦꯦ
ꯃꯤꯅꯧꯈꯣꯏ ꯁꯥꯔꯕꯨꯣ
ꯁ꯭ꯂꯥꯏꯕꯔꯤꯖ ꯂꯄ ꯉꯔꯤꯗ
ꯅꯩꯅ ꯂꯥꯏꯕ꯭ꯔꯦꯔꯤꯗꯒ ꯆꯠꯄ꯭ꯔꯣ ꯍꯥꯏꯁꯦ ꯍꯧꯖꯤꯛꯀꯥꯟ ꯁꯥ
ꯆꯂꯦ
ꯀꯔꯤ ꯈꯪꯗ ꯈꯣꯠꯇꯕ ꯂꯩꯔꯒꯦ
ꯁꯣ ꯁꯣꯠꯇꯕꯩ ꯅꯠꯇꯦ ꯁꯨꯃꯥꯏꯅ ꯅꯣꯕꯦꯜ ꯄꯥꯕꯁꯦ ꯃꯤ ꯂꯥꯡꯗꯤ ꯄꯥ ꯅꯨꯡꯉꯥꯏꯇꯦꯅ ꯏꯕꯦꯔꯤꯗ ꯆꯠꯂꯒ ꯏꯇꯣꯝ ꯃꯣꯃꯟ ꯃꯃꯟ ꯑꯃ ꯄꯥꯔꯤꯌꯦ
ꯎꯝ ꯀꯔꯤꯅꯣꯕꯤ ꯥꯏꯅꯣꯁꯦ ꯃꯅꯤꯄꯨꯔꯤꯔꯣ ꯏꯪꯂꯤꯁꯔꯣ ꯍꯤꯟꯗꯤꯔꯣ
ꯑꯦ ꯃꯅꯤꯄꯨꯔꯤꯅꯤꯗ
ꯎꯝꯝ
ꯎꯝ ꯅꯪꯗꯤ ꯁꯨꯝꯕ ꯅꯍꯣꯏ ꯄꯥꯕꯀꯁꯦ ꯍꯩꯅꯔꯝꯃꯣꯏꯅꯦ
ꯑꯗꯨꯒꯨꯝꯕꯗꯨ ꯑꯩꯈꯣꯏꯗꯤ ꯅꯣꯕꯦꯜꯗ ꯍ
ꯁꯨꯝ ꯃꯄꯥꯕ ꯁꯨꯝꯉꯗ
ꯍꯣꯏ ꯆꯞ ꯃꯥꯟꯅꯩ ꯅꯪꯅ ꯃꯅꯤꯄꯨꯔꯤꯗ ꯄꯥꯕ ꯄꯥꯝꯕꯅꯤ ꯑꯩꯅ ꯏꯪꯂꯤꯁꯇ ꯍꯩꯔꯁꯨ ꯍꯩꯇ꯭ꯔꯁꯨ ꯈꯔ ꯄꯥꯝ ꯃꯥꯅꯤ ꯄꯥꯕꯒꯤ ꯍꯩꯅꯕꯤ ꯊꯝꯃꯤꯁꯦ ꯐꯠꯇ꯭ꯔꯦ ꯏꯕꯥꯅꯤ
ꯅꯅ ꯄꯑꯗ
ꯎ ꯊꯥꯖꯗ꯭ꯔꯦꯁꯨꯁꯦ ꯑꯩꯒꯤ ꯂꯥꯏꯔꯤꯛ ꯃꯌꯥꯝ ꯂꯩꯖꯦ ꯅꯪ ꯅꯣꯡꯃ ꯋꯥꯏꯒꯦꯁꯨ ꯌꯥꯅꯤ ꯑꯩꯒꯤ ꯅꯣꯚꯦꯜ ꯃꯌꯥꯝ ꯂꯩꯕꯅꯤ
ꯑ ꯅꯪꯒꯤ ꯅꯨꯈꯩ ꯂꯩ ꯍꯥꯏꯔꯗꯤ ꯅꯪ ꯃꯤꯉꯣꯟꯗꯒꯤꯩ ꯂꯧꯔ ꯄꯥꯕꯅꯤꯅ ꯑꯩꯗꯤ ꯑꯗꯨꯝ ꯅꯄꯦꯜꯁꯦ ꯑꯅꯧ ꯑꯅꯧꯕ ꯂꯥꯛꯄꯒ ꯑꯗꯨꯝ ꯑꯩꯉꯣꯟꯗ ꯗꯤꯂꯤꯚꯔꯤ ꯇꯧꯋꯦꯕ
ꯎꯝ ꯑꯩꯣꯏ ꯊ ꯃꯣꯏꯒꯤ ꯁꯞꯁꯀ꯭ꯔꯤꯞꯁꯟ ꯂꯧꯊꯣꯔꯑ ꯇꯧꯕꯗꯣ ꯊꯥ ꯊꯥꯒꯤ
ꯎ ꯑꯁ ꯑꯗꯨꯝ ꯃꯣꯏꯅ ꯀꯩ ꯍꯥꯏꯅꯤ ꯍꯣꯏꯔꯤꯁꯦ ꯃꯣꯏꯁꯨ ꯍꯦꯛ ꯄꯥꯕꯗ ꯇꯟꯕ ꯆꯥꯅꯔꯒ ꯋꯥꯔꯤꯗ ꯑꯩ ꯅꯦꯍꯦ ꯂꯤꯕꯤꯕ ꯍꯥꯏꯗ ꯁꯤꯁꯤ ꯄꯥꯎ ꯁꯤꯁꯤ ꯅꯨꯡꯉꯥꯏ ꯑꯗꯣ
ꯎꯝ ꯎꯝ ꯍꯣꯏ ꯑꯗꯨꯗꯤ ꯅꯣꯏ ꯅꯨꯡꯉꯥꯏꯕꯁꯤ ꯅꯪ ꯁꯨꯝꯝ ꯄꯥꯄ ꯑꯣꯖꯥ ꯀꯔꯝ ꯈꯔꯝꯕꯗꯤ ꯅꯨꯡꯉꯥꯏ ꯃꯃꯤꯡ ꯑꯃꯅꯤꯗ ꯍꯥꯏꯔꯨꯗꯅ
ꯎ ꯂꯃꯟꯅ ꯑꯃ ꯄꯥꯔꯦ
ꯎꯝ
ꯂꯜ ꯂꯃꯅꯅ
ꯎꯝ
ꯍꯪꯒꯗꯤ ꯏꯁꯣꯔꯒꯤ ꯅꯣꯡꯗꯝꯈꯣꯟꯅ ꯑꯃꯁꯨ ꯄꯥꯔꯦ
ꯎꯝ
ꯑꯗꯨꯪ ꯐꯖꯕꯅꯦ ꯏꯁꯣꯔꯒꯤ ꯅꯣꯟꯗꯡꯈꯣꯜꯁꯨ ꯆꯥꯎꯕ ꯃꯩꯇꯩꯅ ꯏꯕꯅꯦꯕ
ꯎꯝ
ꯑꯗꯨꯝ ꯆꯥꯎꯕ ꯃꯩꯁꯤ ꯑꯗꯨꯝ ꯅꯨꯡꯉꯥꯏ ꯄꯥꯕ
ꯎꯝ ꯍꯣꯏꯅꯤ ꯅꯨꯡꯉꯥꯏꯕꯁꯨ ꯃꯌꯥꯝ ꯂꯩꯕꯅꯤ ꯋꯥꯔꯤ ꯐꯖ ꯐꯖꯕ ꯃꯌꯥꯝꯁꯨ ꯇꯥꯗꯤ ꯇꯥꯈ꯭ꯔꯦ ꯃꯅꯤꯄꯨꯔꯤꯒꯤ ꯅꯣꯕꯦꯜꯒꯤ ꯃꯌꯥꯝ ꯂꯩꯒꯤ ꯁꯔꯅꯣꯕꯤꯔ ꯈꯛꯇ ꯅꯠꯇꯦ ꯁꯌꯦꯦꯡꯅꯕꯨ ꯑꯣꯏꯔꯣ ꯐꯕꯨ ꯑꯣꯏꯔꯣ ꯋꯥꯔꯤ ꯐꯖ ꯐꯖꯕ ꯃꯌꯥꯝ ꯂꯩꯔꯤꯁꯤꯗꯤ ꯑꯗꯨ ꯇꯕꯅꯦ ꯑꯗꯣ ꯀꯩ ꯆꯥꯛ ꯌꯦꯟꯁꯥꯡ ꯎꯅꯔꯕꯣ ꯉꯁꯤꯒꯤꯕꯣ
ꯑꯁ ꯅꯅ ꯉꯥꯡꯉꯤꯗꯣ ꯅꯪ ꯄꯨꯡ ꯀꯌꯥ ꯇꯥꯔꯒꯦ ꯍꯧꯖꯤꯛꯁꯤꯕꯣ
ꯑꯦ ꯍꯣꯏ ꯑꯩꯗꯤ ꯆꯥꯗ꯭ꯔꯤꯕꯅꯤꯅ ꯁꯨꯝ ꯍꯪ ꯋꯥꯅꯤ ꯑꯩꯗꯤ ꯑꯌꯨꯛ ꯑꯌꯨꯛꯁꯤ ꯕꯔꯠꯇ ꯇꯧꯔꯤꯦ
ꯑ ꯇꯨꯃ ꯍꯠꯇ ꯃꯥ ꯂꯩꯗ
ꯅꯠꯇꯦ ꯇꯨꯪꯒꯣꯏ ꯄꯗꯤ ꯀꯥꯏꯗꯅꯣꯦ ꯄꯨꯡ ꯃꯔꯤ ꯃꯈꯥꯏꯗ ꯏꯊꯟꯅ ꯁꯤꯗ ꯋꯥꯋꯥꯛꯀꯤꯡ ꯆꯠꯂꯨꯕꯨ ꯑꯩꯗꯤ ꯀꯤꯔ ꯍꯜꯂꯛꯈ꯭ꯔꯦ ꯉꯁꯤꯗꯒꯤꯩꯕꯨꯗꯤ ꯍꯧꯕꯅꯦ ꯋꯥꯋꯥꯛꯀꯤꯡ ꯀꯩ ꯆꯠꯄꯁꯦ ꯑꯍꯤꯡꯗ ꯆꯠꯂꯨꯕꯅꯦ ꯄꯨꯡ ꯃꯔꯤ ꯁꯨꯃꯥꯏꯅ ꯇꯥ ꯃꯥꯅꯦ ꯑꯩꯅ ꯖꯤꯗ ꯀꯥꯟꯗ
ꯄꯨꯡ ꯀꯌꯥꯗ ꯆꯠꯂꯦꯕ
ꯄꯨꯡ ꯑꯍꯨꯝ ꯁ꯭ꯋꯥꯏꯗ ꯆꯥꯗꯦ
ꯅꯪꯦ ꯑꯗꯨꯤꯗꯤ ꯋꯥꯀꯤꯡ ꯆꯠꯄ ꯃꯥꯖꯦꯜ ꯂꯥꯛꯇ꯭ꯔꯦ
ꯍꯣꯏꯗ ꯍꯣꯏ ꯅꯪꯅ ꯈꯟꯅꯤꯡ ꯈꯟꯅꯤꯡ ꯈꯗꯣ ꯄꯨꯔꯥꯕ ꯆꯒꯕꯅꯦ ꯈꯥꯏꯒꯦꯁꯨ ꯈꯥꯂꯣ ꯑꯗꯨ ꯑꯩꯗꯤ ꯆꯠꯂꯨꯔꯦ ꯑꯗꯨ ꯀꯤꯗꯤ ꯀꯤꯌꯦꯦ ꯍꯜꯂꯛꯄꯗ ꯈꯣꯡꯅ
ꯄꯩꯁꯥ ꯅꯨꯡꯁꯥ ꯇꯥꯕ꯭ꯔꯒ ꯌꯦꯡ ꯆꯠꯂꯤꯔꯕ
ꯄꯩꯁꯥ ꯅꯨꯡꯁꯥ ꯇꯥꯔꯝꯃꯦ ꯄꯩꯁꯥꯕꯨꯗꯤ ꯑꯩꯅ ꯈꯨꯟꯕꯗꯨ ꯅꯨꯡꯉꯥꯏꯇ ꯈꯨꯠꯂꯛꯇꯕ ꯀꯩꯅꯣꯅꯦ ꯈꯥꯎꯖꯥꯎ ꯈꯧꯖꯥꯎ ꯇ ꯍꯥꯎꯏ ꯃꯣꯏ ꯃꯈꯥ ꯅꯪꯗꯤ ꯈꯨꯅꯤꯡꯗ꯭ꯔꯣ
ꯑꯩ ꯈꯨꯁꯤꯗ ꯑꯩꯕꯨꯗꯤ ꯋꯥꯥꯛꯀꯤꯡ ꯆꯠꯂꯅꯤ ꯉꯥꯛꯇꯪ ꯂꯩꯔꯗꯤ ꯋꯥꯥꯛꯀꯤꯡ ꯈꯗꯤ ꯑꯩꯈꯣꯏꯗꯤ ꯏꯁ꯭ꯄꯣꯔꯠ ꯑꯁꯦ ꯊꯋꯥꯏ ꯌꯥꯎꯋꯤꯗꯅ
ꯎꯝ
ꯃꯣꯏ ꯋꯥꯈꯥꯟꯗꯦ ꯄꯗꯤꯤꯁꯝ ꯑ ꯃꯤ ꯇꯧꯃꯅ ꯇꯧꯅꯦ ꯈꯜꯂꯝꯕꯅꯦꯕ
ꯎꯝ ꯎꯝ
ꯑꯣ ꯑꯩꯗꯤ ꯑꯗꯨꯃꯛꯇꯤ ꯅꯣ ꯍꯥꯏꯒꯦ
ꯍꯣꯏ ꯅꯪꯗꯤ ꯌꯥꯝ ꯌꯥꯎꯖꯕꯅꯦ
ꯅꯪꯕꯨ ꯀꯩꯀꯩ ꯃꯁꯥꯟꯅ ꯈꯔ ꯁꯥꯟꯅꯔꯛꯀꯦ ꯑꯉꯥꯡꯔ ꯀꯥꯟꯗ
ꯑꯩꯔꯥ ꯑꯉꯥꯡ ꯀꯩꯅꯣ ꯃꯁꯥꯟꯅ ꯁꯥꯟꯅꯕ ꯍꯥꯏꯁꯤ ꯅꯪ ꯅꯪ ꯍꯥꯏꯅꯤꯡꯉꯤꯁꯤ ꯀꯩꯅꯣ ꯃꯁꯥꯟꯅ ꯃꯌꯥꯝ ꯁꯥꯟꯅꯔꯛ ꯄ꯭ꯔꯣꯐꯦꯁ ꯑꯣꯏꯅ ꯁꯥꯟꯅꯍꯧꯗꯦ ꯍꯥꯏꯕꯒꯤ ꯈꯛꯇꯅꯤ ꯁꯥꯟꯅꯕꯗꯤ ꯂꯣꯏꯅ ꯁꯨꯒꯦ ꯁꯥꯟꯅꯔ
ꯀꯩꯀꯩ ꯁꯥꯟꯅꯒꯦ ꯍꯥꯏ ꯃꯁꯥꯟꯅ ꯈꯔ ꯍꯥꯏꯔꯧꯅꯤ
ꯃꯁꯥꯟꯅ ꯍꯥꯏꯁꯤ ꯐꯨꯠꯕꯣꯜ ꯁꯥꯟꯅꯔꯒꯤ ꯑꯗꯒꯤ ꯂꯣꯏ ꯑꯌꯥꯝꯕ ꯑꯉꯥꯡ ꯑꯣꯏꯔꯤꯉꯩꯗ ꯁꯥꯟꯅꯕ ꯌꯥꯈꯩ ꯁꯥꯟꯅꯔ ꯀ
ꯐꯨꯠꯕꯣꯜ ꯁꯥꯟꯅꯔꯛꯄ ꯀ꯭ꯔꯤꯛꯀꯦꯠ ꯁꯥꯟꯅꯔꯛꯄ ꯃꯇꯝ ꯃꯇꯝꯗꯨꯒꯤ ꯁꯤꯗꯒꯤ ꯀꯩꯗꯒꯤ ꯑꯗꯩ ꯅꯋꯥꯥꯎ ꯀꯥꯎꯊꯠꯅꯕ ꯐꯨꯠꯇꯠꯅꯕ ꯇꯤꯗꯠꯅꯕ ꯐꯔ ꯑꯗꯗꯒꯤ ꯁꯅꯔ ꯍꯦ ꯃꯨꯛꯅꯥꯉꯁꯤ ꯂꯪꯊꯠꯅꯔꯤꯅꯤ ꯍꯦꯛꯇ ꯇꯨꯏꯁꯟ ꯉꯔꯛꯄ ꯑꯗꯗꯒꯤ ꯈꯥꯎꯁꯤ ꯌꯨꯝꯗ ꯐꯠ ꯐꯠ ꯂꯪ ꯍꯪꯈꯤꯗꯝꯃꯅꯤ ꯑꯗꯣ ꯑꯩꯈꯣꯏ ꯅꯨꯡꯖꯤꯡ ꯀꯣꯏꯕ ꯖꯒꯥꯗꯌꯦꯕ ꯅꯨꯡꯖꯡꯗ ꯂꯪꯅꯕꯗꯤ ꯀꯩꯁꯁꯨ ꯅꯥꯗꯕꯅꯦꯕ ꯅꯨꯡꯖꯤꯡꯁꯤꯅ ꯇꯧꯗꯣꯏꯅꯦ ꯉꯥꯏ ꯁꯥꯟꯅꯗꯣꯏꯅꯤ ꯅꯈꯨꯠ ꯈꯨꯨꯠꯇ ꯂꯪꯅꯕ
ꯑꯁ ꯅꯪꯗꯤ ꯑꯐꯕ ꯊꯕꯛꯇꯤ ꯍꯣꯏ ꯃꯨꯛꯅꯥ ꯁꯥꯟꯅꯕꯅ ꯐꯩ ꯅꯨꯡꯖꯦꯜ ꯅꯨꯡ ꯅꯥꯏꯕꯤ ꯁꯥꯟꯅꯩꯒꯗꯨꯗꯤ
ꯖꯤꯡ ꯉꯪꯅꯕꯤ ꯍꯥꯏꯕ ꯅꯠꯇꯦ ꯑꯃꯨꯛ ꯅꯥ ꯁꯥꯟꯅꯕꯗꯨꯣꯖ ꯁꯥꯟꯅꯩ ꯍꯥꯏꯕ ꯑꯩꯈꯣꯏ ꯂꯪꯅꯕꯗꯨꯣ ꯅꯥ꯭ꯔꯦꯗꯅ
ꯑꯣ
ꯑꯗꯨ ꯍꯥꯏꯕꯅꯤ ꯃꯤꯁꯤꯡ ꯍꯥꯏꯗꯤ ꯄꯩꯔꯒ ꯋꯥꯡꯅ ꯊꯝꯕꯗꯨ ꯅꯠꯇꯦꯗ ꯑꯩꯈꯣꯏ ꯀꯣꯊꯣꯛꯈꯤꯕꯒꯤ ꯏꯄꯥ ꯏꯄꯥꯅ ꯑꯗꯨꯝ ꯂꯩꯍꯧꯕ ꯂꯩꯇꯅ ꯁꯤꯖꯤꯟꯅꯗꯕꯤ ꯑꯗꯨꯝ ꯆꯣꯣꯔꯦꯕꯗꯠꯇꯣ ꯑꯩꯁꯨ ꯅꯍꯥꯥꯟꯜꯂꯏ ꯑꯩꯅ ꯑꯉꯥꯡ ꯑꯣꯏꯔꯤꯉꯩꯗ ꯑꯍꯟ ꯑꯣꯛꯇ ꯉ ꯂꯩꯌꯦꯕ ꯃꯥ ꯈꯤꯇꯪ ꯑꯍꯟ ꯑꯣꯏꯕ ꯍꯥꯏꯇꯥꯔꯦ ꯑꯩꯈꯣꯏꯗ ꯑꯩꯈꯣꯏ ꯃꯌꯥꯝꯗꯒꯤ ꯁꯨꯃꯥꯏꯅ ꯄꯨꯔ ꯃꯥꯁꯤ ꯄꯨꯔꯥ ꯃꯇꯝꯗꯨꯒꯤ ꯃꯥꯅ ꯒ꯭ꯔꯦꯠꯅꯤ ꯃꯥꯅ ꯁꯥꯅꯕꯁꯦ ꯑꯩ ꯐꯥꯔ ꯅꯨꯡꯖꯤꯡꯗꯣ ꯈꯥꯁꯦ ꯄꯤꯛꯊꯃꯤꯟꯅꯕꯁꯤꯗ ꯊꯥꯔꯛꯄꯅꯦ
ꯑꯣ
ꯃꯣꯏ ꯃꯌꯥꯝ ꯆꯪꯉꯨ ꯑꯁ ꯀꯥꯎꯒꯦꯗ ꯅꯪꯗꯤ ꯀꯩꯀꯩꯕꯨ ꯁꯥꯟꯅꯔꯛꯀꯦꯅ ꯍꯥꯏꯕ ꯍꯥꯏꯕꯣ
ꯙꯃꯥꯥꯁꯅꯔꯦ ꯏꯗ
ꯙꯃꯥ ꯁꯥꯟꯅꯔꯛꯄ ꯍꯥꯏꯁꯦ ꯀꯩ ꯀꯩ ꯁꯥꯟꯅꯔꯛꯏꯅꯣꯕꯣ
ꯐꯨꯠꯕꯣꯜꯁꯨ ꯁꯥꯟꯅꯔꯦꯒ ꯃꯇꯝꯥꯟꯗꯗꯤ ꯑꯗꯣ ꯐꯨꯠꯕꯣꯜ ꯁꯥꯟꯅꯕ ꯀꯥꯟꯗ ꯑꯩꯅ ꯍꯦꯛ ꯒ꯭ꯌꯥꯟ ꯇꯥꯔꯛꯄꯗ ꯈꯤꯇꯪ ꯪ ꯁꯥꯟꯅꯕ ꯌꯥꯎꯁꯦ ꯀ꯭ꯔꯤꯀꯦꯠꯥꯟꯅꯔꯑꯦ
ꯎꯝ
ꯀ꯭ꯀꯤꯁꯦ ꯀꯩ ꯍꯥꯏꯅꯤ ꯑꯩꯈꯣꯏꯒꯤ ꯑ ꯂꯝꯄꯥꯛꯇꯤ ꯂꯩꯇꯦꯕꯀꯣ
ꯎꯝ
ꯃꯇꯝꯗꯨꯗ ꯑꯩꯈꯣꯏꯅ ꯑꯉꯥꯡꯈꯜ ꯂꯝꯄꯥꯛ ꯂꯩꯇꯦꯕ ꯑꯩꯈꯣꯏꯒꯤꯗꯤ
ꯎꯝ ꯂꯝꯕꯤꯗ ꯁꯥꯟꯅꯕꯤꯗꯣ
ꯎꯝ ꯂꯕꯤꯤ ꯁꯥꯟꯅꯗꯤꯗ
ꯁꯨꯃꯥꯡꯗ
ꯁꯍꯃꯦ ꯇꯗ
ꯀꯩꯗꯁꯅ ꯂꯩ
ꯑꯩꯈꯣꯏꯒꯤ ꯂꯧꯔꯣꯛ ꯊꯥ ꯂꯣꯏꯕꯒꯤ ꯍꯧꯖꯤꯛꯇꯤ ꯂꯧꯔꯣꯛ ꯊꯥꯕꯁꯤꯗꯤ ꯂꯧ ꯁꯤꯡꯒꯤ ꯃꯇꯝꯅꯤꯗꯅ
ꯑ ꯎꯝ ꯎꯝ
ꯁꯤꯦ ꯁꯥꯟꯅꯕꯁꯦ ꯅꯤꯡꯊꯝꯊꯥꯗ ꯈꯔ ꯁꯥꯟꯅꯗ꯭ꯔꯣ
ꯃꯥꯅꯦ
ꯂꯧꯔꯣꯛ ꯊꯥ ꯂꯣꯏꯈꯤꯕꯒꯤ ꯂꯧꯛ ꯇ ꯂꯩꯍꯧꯕ ꯆꯔꯨꯈꯣꯛꯁꯤꯡ ꯂꯣꯏ ꯐꯣꯏꯗꯣꯝ ꯐꯩꯗꯣꯝ ꯂꯩꯗꯅ
ꯎꯝ
ꯁꯒꯨꯝꯕꯁꯦ ꯑꯩꯈꯣꯏꯅ ꯑ ꯁꯦꯝꯗꯣꯏꯅꯦꯕ ꯑꯩꯈꯣꯏ ꯃꯥꯟꯅꯕꯉꯩ ꯑꯩꯈꯣꯏ ꯈꯣꯝꯖꯤꯜꯂꯛꯄ ꯌꯥꯝꯃꯉꯩ ꯇꯧꯔꯒ ꯂꯧꯕꯨꯛꯇ ꯀꯨꯝꯊꯔꯒ ꯃꯣꯏꯒꯤ ꯂꯧꯐꯝꯗꯣ ꯑꯩꯈꯣꯏꯅ ꯁꯦꯡꯗꯣꯛꯄꯩꯅꯦꯕ ꯊꯥꯡꯅ ꯌꯣꯝꯄꯥꯛꯅ
ꯍꯝ
ꯍꯨꯟꯗ꯭ꯔ ꯁꯦꯡꯗꯣꯛꯑꯦ ꯍꯥꯏꯔꯒ ꯑꯩꯈꯣꯏꯅ ꯇꯨꯔꯦꯜꯗ ꯂꯩꯉꯣꯏ ꯑꯃꯣꯟꯕ ꯂꯩꯗꯅ ꯍꯥꯏꯗꯤ ꯀꯩ ꯍꯥꯏꯅꯤꯉ ꯎꯈꯠ ꯍꯧꯕꯗꯣ ꯑꯣꯏ
ꯎꯝ
ꯑꯗꯨꯅꯦꯗꯣ ꯑꯩꯈꯣꯏꯅ ꯔꯤꯛꯁꯣꯗ ꯅꯠꯇ꯭ꯔꯒ ꯁꯥꯏꯀꯜꯗ ꯇꯧꯔꯒ ꯑꯩꯈꯣꯏ ꯃꯌꯥꯝ ꯃꯥꯟꯅꯔ ꯄꯤꯛꯎꯔꯅꯦꯕ
ꯎꯝ
ꯑꯗꯨꯒ ꯃꯥꯒꯤ ꯒ꯭ꯔꯥꯎꯟꯗ ꯑꯩꯈꯣꯏꯅ ꯁꯦꯝꯃꯅꯤ
ꯎꯝ
ꯃꯇꯝꯗꯨꯗꯗꯤ ꯀꯩꯅꯣ ꯇꯧꯋꯤꯗ ꯍꯣꯏ ꯍꯄꯦꯠꯀꯥꯁ ꯀꯩꯁꯨ ꯂꯩꯔꯛꯇꯦ
ꯑꯣ
ꯑꯩꯈꯣꯏꯒꯤꯦ ꯎ ꯈꯔ ꯄꯥꯛꯄ ꯑꯃꯗꯗꯤ ꯑꯗꯨꯝ ꯊꯥꯡꯅ ꯀꯛꯊꯠꯂ ꯁꯦꯝꯃꯛꯄꯤꯀꯣ
ꯎꯝ
ꯑꯗꯨꯃꯥꯏꯅ ꯇꯧꯔꯒ ꯇꯧꯔꯛꯑꯦ ꯑꯗꯨꯒ ꯑꯩꯈꯣꯏꯅꯒ ꯑꯩꯈꯣꯏꯒꯤ ꯎꯄꯨ ꯀꯥꯡꯊꯣꯟ ꯀꯔꯄꯦꯟꯇꯔ ꯁꯨꯕ ꯀꯥꯡꯕꯨꯁꯦ
ꯍꯝ
ꯁꯤꯗꯒ ꯂꯨꯄꯥ ꯆꯥꯝꯃ ꯆꯅꯤ ꯄꯤꯔꯒ ꯕꯦꯠꯀ ꯁꯥꯍꯜꯂꯤ ꯄꯣꯠꯅꯤꯗ ꯍꯥꯏꯗꯤ ꯃꯣꯏꯅ ꯁꯥꯕꯅ ꯐꯖꯩ ꯄꯥꯏꯕ ꯅꯨꯡꯉꯥꯏ ꯀꯥꯏꯅꯀꯣ
ꯑꯣ
ꯀꯃꯥꯏꯅ ꯇꯧꯔꯑꯦ ꯑꯗꯨꯒ ꯍꯦꯛ ꯑꯗꯨ ꯂꯣꯏꯔꯛꯄꯗꯒꯤ ꯈꯤꯇꯪ ꯈꯤꯇꯪ ꯈꯤꯇꯪ ꯆꯥꯎꯈꯠꯂꯛꯄꯗꯒꯤ ꯑꯃꯨꯛ ꯐꯨꯠꯕꯣꯜꯁꯦ ꯑꯃꯨꯛ ꯁꯥꯟꯅꯕꯁꯦ ꯑꯃꯨꯛ ꯇꯝꯃꯦ
ꯎꯝ
ꯐꯨꯠꯕꯣꯜꯁꯦ ꯀ꯭ꯂꯥꯁ ꯇꯦꯟ ꯀꯥꯏꯐꯥꯎꯛꯇꯤ ꯑꯗꯨꯝ ꯁꯥꯟꯅꯔꯝꯃꯦ ꯑꯗꯤ ꯇꯣꯔꯅꯥꯃꯦꯟ ꯁꯥꯟꯅꯗꯅ ꯈꯣꯠꯇꯅ ꯍꯥꯏꯗꯤ ꯑꯩꯈꯣꯏꯅꯒ ꯁꯨꯝ ꯁꯥꯟꯅꯕꯗ ꯊꯋꯥꯏ ꯌꯥꯎꯕꯅꯤꯅ ꯑꯩꯈꯣꯏ ꯀ꯭ꯂꯥꯁ ꯏꯃꯥꯟꯅꯕ ꯀ꯭ꯂꯥꯁ ꯑꯩꯈꯣꯏ ꯑꯥꯏꯠ ꯅꯥꯏꯟ ꯇꯦꯟꯗꯒ ꯇꯥꯃꯤꯟꯅꯔꯛꯄꯗꯣ
ꯍꯝ
ꯑꯩꯈꯣꯏ ꯃꯌꯥꯝꯁꯦ ꯄꯩꯁꯥꯒ ꯈꯥꯏꯖꯤꯟꯅꯔꯒ ꯕꯣꯜꯒ ꯂꯩꯔꯒ ꯁꯨꯇꯤ ꯊꯥꯕꯒ ꯑꯩꯈꯣꯏꯗꯤ ꯑꯩꯈꯣꯏ ꯁ꯭ꯀꯨꯜꯗꯣ ꯑꯩꯈꯣꯏꯒꯤ ꯂꯩꯔꯤꯕ ꯌꯨꯝꯁꯤꯗꯒꯤ ꯋꯥꯟ ꯀꯤꯂꯣꯃꯤꯇꯔ ꯑꯃꯈꯛꯇꯅꯦ ꯆꯠꯂꯤꯁꯦ
ꯎꯝ
ꯑꯗꯨꯝ ꯑꯗꯨ ꯁ꯭ꯀꯨꯜꯗꯒꯤ ꯍꯜꯂꯛꯑꯒ ꯆꯔꯥ ꯈꯤꯇꯪ ꯃꯥꯜꯂꯒ ꯂꯝꯄꯥꯛꯇ ꯑꯩꯈꯣꯏ ꯊꯣꯛꯂꯛꯒ ꯁꯥꯟꯅꯩꯕ ꯑꯗꯨꯒꯤ ꯁꯥꯟꯅꯕꯒꯤ ꯕꯣꯏꯒꯁꯦ ꯑꯩꯈꯣꯏ ꯂꯨꯄꯥ ꯌꯥꯡꯈꯩ ꯌꯥꯡꯈꯩ ꯌꯥꯡꯈꯩꯒ ꯈꯥꯏꯅꯔꯤ ꯄꯣꯠꯅꯤꯗ ꯃꯇꯝꯗꯨꯗ
ꯌꯥꯝꯃꯤ ꯍ ꯌꯦꯡꯁ ꯌꯦꯡꯀꯦ ꯍꯥꯏꯗꯨꯗꯤ ꯅꯣꯏ ꯃꯌꯥꯝ ꯈꯥꯏꯖꯤꯟꯅꯩꯩꯅ ꯅꯠꯇ ꯃꯤ ꯃꯡ ꯌꯦꯡꯔ
ꯃꯤ ꯑꯃꯃꯥꯡꯒꯤ ꯌꯥꯡꯈꯩ ꯌꯥꯡꯈꯩꯅꯦꯦꯝ
ꯎ
ꯃꯇꯝꯗꯨꯗ ꯕꯣꯜꯁꯦꯅꯨꯡ ꯁꯥꯟꯅ ꯀꯥꯟꯗ ꯕꯣꯜ ꯌꯥꯗꯦ ꯁꯥꯟꯅꯕꯕꯨ ꯍꯧꯗ꯭ꯔꯤꯀꯥꯟꯗ ꯕꯣꯟꯁꯦ ꯁꯤ ꯕꯣꯜꯁꯤꯗꯤ ꯅꯨꯡꯉꯥꯏꯇꯕꯅꯤꯉꯅ ꯕꯣꯜ ꯑꯐꯕ ꯃꯤ ꯑꯍꯟꯈꯩꯅ ꯃꯇꯝꯗꯨꯗ ꯑꯩꯅ ꯈꯪꯕꯗ ꯂꯨꯄꯥ ꯆꯥꯇ꯭ꯔꯦꯠ ꯄꯤꯌꯦꯟ ꯅꯦꯕꯤꯌꯥꯁ ꯍꯥꯏꯅꯤꯡꯖꯩ
ꯍꯝ
ꯃꯤꯕꯦꯁꯅꯤ ꯀꯦꯝ ꯂꯩꯔꯒ ꯑꯗꯨꯗ ꯅꯠꯇꯗ ꯑꯗꯨꯝ ꯁꯥꯟꯅꯔꯦ ꯑꯗꯨꯗꯒꯤꯗꯤ ꯑꯩꯈꯣꯏꯅꯒ ꯕꯣꯜ ꯇꯣꯔꯅꯥꯃꯦꯟꯒ ꯊꯣꯛꯂ ꯑꯩꯈꯣꯏꯁꯦ
ꯎꯝ
ꯃꯥ ꯣꯔ ꯑꯃꯒꯦ ꯁꯥꯟꯅꯗꯨꯅ ꯀꯠꯇꯅ ꯑꯗꯨꯝ ꯑꯗꯨꯒꯤ ꯁꯥꯟꯅꯕꯒꯤ ꯇꯣꯔꯅꯥꯃꯦꯟꯒ ꯑ ꯊꯣꯛꯄꯒꯤ ꯄꯩꯁꯥꯒꯁꯦ ꯑꯩꯈꯣꯏ ꯃꯁꯦꯟ ꯈꯥꯏꯅꯔꯤꯅꯤꯗ
ꯎꯝ
ꯍꯥꯏꯗꯤ ꯗ꯭ꯔꯦꯁꯇꯨꯕꯨꯗꯤ ꯑꯩꯈꯣꯏꯒꯤ ꯀ꯭ꯂꯞꯇꯒꯤ ꯑꯩꯈꯣꯏ ꯀ꯭ꯂꯕꯀꯤ ꯑꯍꯟꯒꯤꯗꯣ ꯑꯩꯒ ꯈꯪꯅꯕꯅꯤꯅ ꯑꯩꯅ ꯁꯨꯃꯥꯏꯅ ꯊꯣꯛꯈꯤ ꯈꯣꯠꯀꯤ ꯗ꯭ꯔꯦꯁꯇꯣ ꯄꯤꯌꯒꯅ ꯃꯣꯏꯗꯤ ꯂꯧꯋꯦ
ꯎꯝ
ꯑꯍꯥꯟꯕ ꯇꯣꯔꯅꯥꯃꯦꯟ ꯊꯣꯛꯄꯗꯤ ꯃꯣꯏꯗꯤ ꯂꯧꯔꯦ ꯑꯩꯈꯣꯏ ꯀ꯭ꯂꯞꯇ ꯊꯣꯛꯑꯦ ꯍꯝ ꯑꯅꯤꯔꯛ ꯁꯨꯕꯗꯒꯤꯗꯤ ꯃꯇꯝꯗꯨꯗ ꯅꯪꯒꯟꯗ ꯃꯤꯡ ꯊꯥꯕꯒꯁꯦ ꯏꯁꯥ ꯏꯁꯥꯒꯤ ꯃꯤꯡ ꯊꯥꯕꯒꯁꯦ ꯄꯥꯝ ꯗꯔ
ꯑ
ꯑꯩꯈꯣꯏꯁꯦ ꯂꯨꯄꯥ ꯆꯅꯤ ꯌꯥꯡꯈꯩ ꯆꯅꯤꯌꯥꯡꯈꯩ ꯈꯥꯏꯖꯤꯟꯅꯔꯦ
ꯎꯝ ꯑꯁ ꯅꯣꯏꯗꯤ ꯄꯨꯔꯥ ꯇꯣꯔꯅꯥꯃꯦꯟ ꯑꯃ ꯁꯤꯟꯕꯗꯩ ꯃꯑꯣꯡꯅꯤ ꯃꯣꯏꯅꯦ ꯁꯥꯇꯤ ꯅꯣꯏ ꯇꯔꯝꯁ ꯍꯥꯟꯅ
ꯎ ꯇꯔꯤꯃꯦ ꯍ
ꯅ ꯇꯅꯃꯤ ꯅ ꯑꯗꯨꯉ
ꯑꯩꯈꯣꯏ ꯁꯨꯃꯥꯏꯅ ꯌꯥꯝ ꯅꯣꯛꯅꯤꯡꯕ ꯋꯥꯔꯤ ꯑꯃ ꯂꯩꯌꯦ
ꯎꯝ
ꯑꯩꯈꯣꯏꯅ ꯀ꯭ꯂꯥꯁ ꯅꯥꯏꯟ ꯀꯥꯕ ꯑꯩꯈꯣꯏꯒꯤ ꯁꯦꯅꯤꯌꯔ ꯀ꯭ꯂꯥꯁ ꯇꯦꯟ ꯀꯥꯕ ꯀꯥꯡꯕꯨꯁꯦ ꯃꯣꯏꯁꯨ ꯁꯥꯟꯅꯩꯅꯦꯕ ꯈꯪꯕ꯭ꯔꯥ ꯑꯩꯈꯣꯏꯁꯦ ꯄꯩꯁꯥꯒ ꯊꯥꯟꯅꯕꯤꯒ ꯁꯤꯡꯅꯔ ꯁꯥꯟꯅꯕꯤꯒ ꯁꯥꯟꯅꯩꯌꯦꯕ
ꯎꯝ
ꯃꯣꯏꯅ ꯑꯩꯈꯣꯏꯁꯦ ꯁꯨꯡꯇꯣꯏ ꯊꯣꯏꯕ ꯉꯝꯗꯦꯕ
ꯑꯥ
ꯑꯩꯈꯣꯏꯔꯝ ꯊꯣꯏꯕ ꯍꯥꯏꯇꯥꯔꯦ ꯑꯩꯈꯣꯏ ꯕꯣꯟꯗꯁꯨ ꯑꯗꯨꯝ ꯑꯩꯈꯣꯏ ꯃꯇꯝꯗꯨꯗ ꯕ꯭ꯔꯥꯖꯤꯜꯒꯤ ꯏꯁꯀꯣꯒꯁꯦ
ꯀꯅꯥꯕ
ꯏꯀꯣ ꯏꯀꯣ
ꯑꯣ ꯄꯗꯥꯕꯗꯨ
ꯃꯣꯏꯅ ꯀꯟꯅ ꯐꯥꯎꯒꯠꯂꯛꯄ ꯇꯥꯏꯃꯤꯡꯅꯦ ꯑꯗꯨꯗ ꯑꯩꯈꯣꯏꯅ ꯃꯣꯏ ꯃꯃꯤꯡꯀꯥꯁꯦ ꯑꯩꯈꯣꯏ ꯃꯤꯡꯗ ꯑꯦꯂꯥꯏꯁꯀ ꯇꯞꯁꯜꯂꯒ ꯏꯁꯀꯣꯛ ꯍꯥꯏꯔꯤ ꯃꯤꯗꯣ
ꯑꯣꯏꯅꯤꯡꯉꯕꯩ ꯆꯥꯡ ꯁꯦ
ꯎꯝ ꯎꯝ ꯑꯗꯨ ꯑꯣꯠꯅꯤꯡꯉꯦ ꯑꯩꯈꯣꯏꯁ ꯇꯣꯔꯅꯥꯃꯦꯟ ꯆꯠꯂ ꯑꯩꯈꯣꯏꯒꯤ ꯇꯣꯔꯅꯥꯃꯦꯟ ꯑꯃ ꯍꯧꯖꯤꯛꯄꯨꯗꯤ ꯃꯣꯏꯒꯤ ꯌꯨ ꯄꯤ ꯑꯦꯁ ꯁꯤꯅ ꯑꯩꯈꯣꯏ ꯑꯗꯨꯗ ꯇꯣꯔꯅꯥꯃꯦꯟ ꯑꯃ ꯇꯧꯋꯦ
ꯎꯝ
ꯑꯩꯈꯣꯏ ꯑꯗꯨ ꯁꯔꯨꯛ ꯌꯥꯕ ꯍꯧꯔꯦ ꯑꯩꯈꯣꯏꯁꯦ ꯀ꯭ꯂꯥꯁ ꯅꯥꯏꯟ ꯀꯥꯕꯗꯒꯤ ꯑꯗꯨꯗ ꯑꯍꯥꯟꯕ ꯅꯥꯏꯟ ꯀꯥꯕ ꯑꯩꯈꯒꯤ ꯐꯥꯏꯅꯦꯜꯁꯦ ꯑꯩꯈꯣꯏꯁꯦ ꯐꯥꯏꯅꯦꯜ ꯆꯪꯉꯦ
ꯎꯝ
ꯣꯣꯔꯅꯥꯦꯟꯁꯦ
ꯎꯝ
ꯋ ꯑꯣꯏꯅꯔꯗ ꯂꯨꯄꯥ ꯆ ꯀꯨꯟꯊ꯭ꯔꯥ ꯈꯛꯇꯅꯦꯕ
ꯑꯥ
ꯆꯥꯎꯔꯤꯃꯤꯀꯣ
ꯄꯁꯥꯔꯁꯤ ꯄꯨꯥꯦ ꯍꯧꯖꯤꯛ ꯐꯥꯎꯗ ꯃꯇꯝꯗꯨꯅ ꯈꯛꯇꯪꯗꯤ ꯍꯧꯖꯤꯛ ꯆꯥꯎꯔꯛ ꯇꯣꯔꯅꯥꯃꯦꯟꯗꯨ ꯂꯨꯄꯥ ꯂꯤꯁꯤꯡ ꯀꯨꯟꯊ꯭ꯔꯥ ꯌꯥꯎꯗꯧꯕ ꯌꯥꯝ ꯃꯌꯥꯝ ꯂꯩꯍ ꯑꯗꯨꯗꯤ
ꯑꯣ
ꯎꯝ
ꯎꯝ ꯁꯤ ꯀꯨꯟꯊ꯭ꯔꯥꯗꯣ ꯑꯩꯈꯣꯏꯅ ꯋꯤꯟꯅꯔꯁꯦ ꯑꯩꯈꯣꯏꯅ ꯃꯣꯏꯁꯦ ꯃꯣꯏꯌꯨ ꯄꯤ ꯁꯤꯒꯤ ꯍꯣꯁ ꯀꯥꯡꯕꯨꯁꯦ ꯑꯩꯈꯣꯏꯒꯤ ꯃꯨꯁꯂꯤꯝ ꯏꯆꯤꯟ ꯏꯅꯥꯎꯁꯤꯡ ꯁꯣꯔꯥꯗꯒꯤ ꯀꯩꯔꯛꯇꯒꯤ ꯃꯣꯏ ꯅꯦꯛꯑꯦꯕ